ꯇꯥꯕ꯭ꯔꯣ ꯇꯥꯏꯌꯦ ꯇꯥꯏꯌꯦ ꯀꯩꯗꯧꯔꯤꯅꯣ
ꯀꯩꯁꯨ ꯇꯧꯗꯦꯗ ꯀꯩ ꯀꯩꯅꯣ ꯌꯦꯡꯉꯝꯃꯤ ꯑꯁ ꯍꯧꯖꯤꯛꯇꯤ ꯁꯥꯗ꯭ꯔꯦ
ꯉꯁꯥꯏ ꯁꯥꯕ꯭ꯔꯣ
ꯉꯁꯥꯏꯒꯤ ꯁꯥꯏ ꯍꯧꯖꯤꯛꯇꯤ ꯅꯣꯡꯁꯦ ꯇꯥꯒꯗꯥꯕ ꯃꯥꯜꯂꯤ
ꯅꯣꯡ ꯇꯥꯕꯁꯤꯅ ꯑꯃꯨꯛ ꯈ꯭ꯋꯥꯏꯗꯒꯤ ꯅꯨꯡꯉꯥꯏꯕꯅꯦꯗ
ꯎꯝ ꯈꯣꯏ ꯆꯤꯡꯗꯗꯤ ꯐꯖꯅ ꯇꯥꯏ ꯍꯥꯏꯅꯦ
ꯆꯤꯡꯗꯔꯣ
ꯆꯤꯡꯗ ꯐꯖ ꯆꯤꯡꯗ ꯐꯖꯅ ꯇꯥꯏ ꯍꯥꯏꯌꯦ
ꯆꯤꯡꯗ ꯅꯣꯡ ꯇꯥꯕꯗꯤ ꯌꯥꯝ ꯐꯔꯝꯅꯦ ꯍꯧꯖꯤꯛꯇꯤ ꯂꯧ ꯃꯇꯝ ꯑꯣꯏꯕꯅꯤꯅꯀꯣ
ꯎꯝ ꯑꯗꯨꯒ ꯁ꯭ꯋꯥꯏꯗ ꯍꯧꯖꯤꯛ ꯑꯩꯈꯣꯏꯗꯁꯨ ꯁ꯭ꯋꯥꯏꯗꯁꯨ ꯌꯥꯝ ꯀꯥꯟꯅꯗꯤ ꯃꯝꯃꯤ ꯂꯥꯛꯀꯗꯕ ꯃꯥꯜꯂꯦ ꯍꯧꯖꯤꯛꯀꯤ ꯍꯣꯏꯅ ꯈꯧꯔꯥꯡꯅ ꯈꯧꯔꯥꯡꯅ ꯉꯥꯏꯔꯤꯕꯗꯣ ꯂꯥꯛꯀꯗꯕ ꯃꯥꯜꯂꯦ
ꯉꯥꯏꯌꯣ ꯉꯥꯏꯌꯣ ꯑꯩꯈꯣꯏꯗꯤ ꯉꯁꯤꯗꯤ ꯌꯥꯝ ꯁꯥꯕ ꯑꯣꯏꯗꯦ ꯍꯥꯏꯕꯗꯤ ꯑꯩꯈꯣꯏ ꯅꯨꯡꯗꯥꯡꯗꯅꯦꯕ ꯁꯥꯔꯤꯁꯦ
ꯑꯣ
ꯍꯧꯖꯤꯛ ꯅꯨꯡꯊꯤꯟꯗꯤ ꯍꯣꯏ ꯁꯥꯏꯌꯦ ꯍꯥꯏꯔꯁꯨ ꯑꯗꯨꯝ ꯈꯥꯡꯕ ꯉꯝꯃꯦꯕꯀꯣ
ꯎꯝ
ꯁ ꯅꯨꯡꯗꯥꯡꯗꯤ ꯎꯄꯥꯏ ꯁꯨꯛꯂꯩ ꯂꯩꯇꯦꯍꯦ ꯑꯣ ꯅꯣꯏ ꯍꯥꯥ
ꯀꯩꯅꯣ ꯕꯥꯠ ꯇꯞ ꯒꯨꯝꯕ ꯂꯩꯔꯗꯤ ꯗꯨꯗ ꯇꯨꯝꯃꯨꯅꯦ ꯏꯁꯤꯡ ꯊꯥꯔꯒ
ꯑꯗꯨꯗꯤ ꯂꯩꯇꯦ
ꯑꯗꯨ ꯂꯩꯇꯕꯒꯤꯅꯦ ꯑꯩꯈꯣꯏꯗꯣ ꯑꯥ ꯑꯈꯣꯏ ꯆꯤꯡꯗ ꯊꯥꯏꯅ ꯁꯤꯒꯤ ꯃꯇꯝꯗ ꯑꯩ ꯑꯉꯥꯡ ꯑꯣꯏꯔꯤꯉꯩꯗ ꯉꯥꯒꯨꯝꯕ ꯐꯥ ꯌꯥꯝ ꯐꯥꯕ ꯆꯠꯄꯅꯦ ꯉꯥ ꯃꯆꯥ ꯃꯆꯥ ꯀꯣ ꯃꯥꯒꯤ ꯀꯩꯅꯣ ꯇꯧꯕꯗ ꯑꯗꯨ ꯐꯥꯔ ꯈꯨꯗꯛꯇ ꯆꯥꯔꯒ ꯊꯣꯡꯉ ꯑꯁ ꯍꯧꯖꯤꯛ ꯅꯤꯡꯁꯤꯡꯉꯒ ꯑꯩꯗꯤ ꯆꯠꯅꯤꯡꯕ ꯐꯥꯎꯋꯦ ꯑꯗꯨꯕꯨ ꯃꯨꯗꯤ ꯃꯨꯛꯅꯤꯡꯗꯦ
ꯃꯨꯅꯤꯡꯉꯥꯏꯗꯤ ꯇꯜꯂꯦꯕ ꯅꯣꯏ ꯇꯧꯔꯛꯇ꯭ꯔꯣ
ꯑꯩ ꯌꯥꯝ ꯇꯧꯔꯛꯏꯅꯤ ꯈꯣꯏ ꯈꯣꯏꯒꯗꯤ ꯑꯈꯣꯏꯕꯨꯗꯤ ꯑ ꯇꯨꯔꯦꯟ ꯃꯇꯥꯏꯗ ꯀꯦꯝꯄꯤꯡ ꯇꯧꯔꯒ ꯀꯣ
ꯍꯣꯏ
ꯍꯝ ꯗꯨꯝ ꯆꯠꯄꯅꯦ
ꯑꯥ
ꯀꯩ ꯀꯩꯅꯣ ꯆꯥꯕ ꯊꯛꯄ ꯌꯥꯕ ꯃꯌꯥꯝ ꯄꯨꯔꯒꯀꯣ ꯑꯦꯁ ꯏꯟꯖꯣꯏ ꯇꯧꯕꯁꯦ ꯈꯨꯅꯨꯡꯉꯥꯏꯖꯤꯗꯤꯕꯀꯣ ꯑꯈꯣꯏꯅ ꯆꯠꯄ ꯀꯥꯟꯗꯗꯤ ꯅꯨꯃꯤꯠ ꯑꯃ ꯑꯅꯤ ꯈꯇ ꯆꯠꯇꯦ ꯃ ꯅꯨꯃꯤꯠ ꯃꯔꯤ ꯃꯉꯥ ꯍꯞꯇꯥ ꯑꯃꯃꯝꯁꯨ ꯆꯠꯄ ꯌꯥꯎꯋꯦ ꯑꯈꯣꯏ ꯃꯔꯨꯞ ꯀꯥꯡꯕꯨ ꯍꯧꯅ ꯍꯧꯔꯒꯀꯣ
ꯑꯗꯨ ꯌꯥꯝ ꯅꯨꯡꯉꯥꯏꯗꯨꯏꯅꯦ ꯅꯣꯏꯗꯤ ꯅꯣꯏꯗꯤ ꯅꯨꯄꯥ ꯑꯣꯏꯕꯒꯤꯅꯦꯗꯣ ꯑꯃꯨꯛꯀꯥ
ꯎꯝ ꯑꯗꯨ ꯃꯇꯝꯗꯗꯤ ꯉꯥ ꯐꯥꯕꯁꯨ ꯑꯁ ꯌꯥꯝ ꯍꯩꯕ ꯈꯛꯇꯅꯦꯕ ꯑꯩꯒꯤ ꯑꯈꯣꯏ ꯃꯔꯨꯞꯁꯤꯡꯁꯦ ꯑꯗꯨꯒ ꯑꯩꯅ ꯇꯤꯟꯅꯕꯁꯤꯡꯁꯦ ꯁꯤꯒꯨꯝꯕ ꯁꯨꯃꯥꯏꯅ ꯂꯝ ꯆꯠꯄ ꯈꯣꯠꯄꯒꯨꯝꯕꯁꯤ ꯌꯥꯝ ꯌꯥꯝ ꯏꯟꯇ꯭ꯔꯦꯁ ꯂꯩꯕ ꯈꯛꯇ ꯂꯩꯔꯤꯕꯀꯣ ꯑꯗꯨꯗ ꯑꯁꯨꯝ ꯀꯣꯏꯕ ꯆꯠꯂ ꯑꯗꯨꯗ ꯀꯦꯝ ꯀꯦꯝꯁ ꯀꯦꯝꯄꯤꯡ ꯇꯧꯔꯒ ꯆꯠꯂꯗꯤ ꯆꯥꯕ ꯊꯛꯄꯗꯤ ꯑꯁ ꯃꯔꯥꯡ ꯀꯥꯏꯈ꯭ꯔꯦꯍꯦ ꯑꯍꯥꯎ ꯑꯍꯥꯎꯕ ꯈꯇ
ꯑꯩꯈꯣꯏꯁꯨ ꯑ ꯅꯨꯄꯤꯁꯤꯡꯁꯨ ꯑꯗꯨꯃꯥꯏꯟ ꯇꯧꯋꯦꯗ ꯍꯥꯏꯕꯗꯤ ꯑꯩꯈꯣꯏꯗꯤ ꯀꯦꯝ ꯑꯗꯨꯃꯥꯏꯟ ꯑꯗꯨꯃꯛ ꯆꯠꯇ꯭ꯔꯁꯨ ꯑꯩꯈꯣꯏ ꯂꯧꯔꯣꯝꯒꯤ ꯃꯅꯥꯛꯇꯣ ꯂꯣꯛ ꯃꯆꯥ ꯃꯆꯥ ꯆꯠꯜꯂꯦꯅꯥ ꯑꯗꯨꯗꯩ ꯉꯥ ꯃ ꯉꯥ ꯃ ꯉꯥ ꯃꯆꯥ ꯐꯥꯔꯅꯤꯀꯣ ꯑꯥ ꯉꯥ ꯐꯥ ꯊꯥꯛꯑꯅꯤ ꯊꯔꯣꯏ ꯈꯨꯜꯂꯅꯤ ꯑꯗꯨꯒ ꯊꯣꯡꯉꯒ ꯆꯥꯔꯅꯤ ꯑꯁ ꯑꯩꯈꯣꯏ ꯑꯩꯈꯣꯏꯔꯣꯝꯗ ꯂꯣꯛ ꯂꯩꯕꯗꯣ ꯈꯪꯕ꯭ꯔꯣ
ꯂꯣꯏ ꯈꯪꯉꯤꯅꯦ
ꯑꯩꯈꯣꯏꯔꯣꯝꯗ ꯂꯣꯛ ꯂꯩꯕꯒꯤ ꯑꯈꯣꯏꯅ ꯑꯩꯁ ꯑ ꯏꯔꯣꯏꯔꯒ ꯑꯩ ꯅꯣꯡꯃ ꯏꯔꯣꯏꯔꯒꯀꯣ
ꯎꯝ
ꯌꯥꯝ ꯋꯥꯈꯤꯕ ꯅꯤꯡꯁꯤꯡꯉꯦ ꯑꯗꯨꯕꯨ ꯍꯧꯖꯤꯛꯇꯤ ꯈꯟꯂꯨꯔꯗꯤ ꯀꯤꯌꯦꯕꯀꯣ ꯑꯗꯨꯝ ꯌꯥꯝ ꯑꯉꯥꯡ ꯑꯣꯏꯅ ꯌꯥꯝ ꯁꯥꯊꯤꯔꯒ ꯇꯧꯔꯝꯕꯗꯣ
ꯑꯩꯁꯨ ꯑꯩꯁꯨ ꯅꯨꯄꯥ ꯑꯣꯏꯔꯁꯨ ꯏꯔꯣꯏꯕꯁꯦ ꯌꯥꯝ ꯀꯟꯅ ꯍꯩꯇꯦꯕꯀꯣ ꯑꯗꯨꯒꯤ ꯈꯔ ꯈꯔꯕꯨꯗꯤ ꯈꯪꯉꯦ ꯑꯗꯣ ꯌꯥꯝ ꯀꯟꯅ ꯍꯩꯇꯕ ꯍꯥꯏꯇꯥꯔꯦꯅꯦ
ꯑꯥ
ꯗꯨꯃꯥꯏꯅ ꯇꯧꯋꯦꯕꯀꯣ
ꯎꯝ
ꯑꯁ ꯑꯗꯨꯒ ꯑꯩꯒꯤ ꯃꯔꯨꯞꯁꯤꯡꯗꯨꯗꯤ ꯑꯩꯅ ꯂꯣꯏꯅꯕꯁꯤꯡꯗꯨꯗꯤ ꯄꯨꯔꯥ ꯉꯥꯒ ꯆꯞ ꯃꯥꯟꯅꯩ ꯃꯣꯏꯗꯤ ꯃꯣꯏꯅ ꯂꯣꯏꯕꯁꯤꯗꯤꯀꯣ ꯉꯥ ꯐꯥꯎ ꯉꯥ ꯐꯥꯎ ꯑꯪꯀꯜ ꯀꯥꯎꯅꯥꯉꯥꯏ ꯈꯔ ꯈꯔ ꯂꯩ
ꯑꯩꯈꯣꯏ ꯊꯥꯏꯅꯗꯤ ꯏꯁꯤꯡ ꯃꯅꯨꯡꯗ ꯑꯩꯗꯣ ꯑꯗꯨꯝ ꯏꯔꯣꯏꯕꯗꯤ ꯍꯩꯌꯦꯕꯀꯣ ꯑꯩꯈꯣꯏ ꯑꯩꯈꯣꯏ ꯑꯩꯈꯣꯏꯒꯤ ꯑꯩꯈꯣꯏꯒꯤ ꯂꯣꯛꯀꯤ ꯃꯊꯛꯇ ꯅꯨꯡ ꯑꯆꯧ ꯑꯆꯧꯕ ꯂꯩꯌꯦꯅ ꯅꯨꯡ ꯑꯆꯧꯕ ꯃꯊꯛꯇꯒꯤ ꯂꯦꯞꯄꯒ ꯑꯗꯨꯝ ꯆꯣꯡꯊꯔꯒ ꯏꯔꯣꯏꯔꯒ ꯁꯥꯟꯅꯔꯤꯅꯦꯕ ꯑꯁ ꯑꯗꯨ ꯃꯇꯝꯗ ꯑꯦ ꯏꯁꯥꯒꯤ ꯎꯝ ꯁꯟꯗꯟꯗꯣ ꯑꯗꯨ ꯄꯥꯏꯔꯒ ꯂꯣꯠꯄꯤꯔꯒ ꯀꯔꯤ ꯀꯔꯤ ꯏꯁꯥꯒꯤ ꯐꯤꯔꯣꯟꯒꯨꯝꯕꯁꯤ ꯃꯤꯒꯤ ꯄꯥꯏꯔꯅꯤꯅ
ꯎꯝ
ꯄꯥꯏꯔꯒ ꯏꯔꯣꯏꯔꯒ ꯃꯤꯒꯤ ꯃꯤꯒꯤ ꯐꯤꯔꯣꯟꯗꯣ ꯅꯨꯡꯒꯤ ꯃꯈꯥꯗ ꯏꯔꯣꯏꯔꯒ ꯂꯣꯠꯂꯤꯅꯤꯅꯦ ꯊꯥꯏꯅ ꯑꯩꯈꯣꯏ ꯇꯧꯔꯛꯏꯅꯦ ꯑꯗꯨꯃꯥꯏ ꯁꯥꯊꯤꯕ ꯆꯥꯡꯗꯤ ꯑꯁ
ꯅꯣꯏꯁꯦ ꯑꯈꯣꯏ ꯅꯨꯄꯥ ꯀꯥꯡꯕꯨꯗꯤ ꯑꯗꯨꯃꯛꯇꯤ ꯇꯧꯗꯦꯗ
ꯍꯣꯏ
ꯅꯨꯄꯤ ꯅꯨꯄꯥꯗꯒꯤ ꯍꯦꯟ ꯍꯦꯟꯈ꯭ꯔ ꯍꯦꯟꯕ ꯖꯥꯠꯂꯥ ꯅꯣꯏꯁꯦ
ꯈꯪꯗꯦ ꯑꯗꯨꯒ ꯉꯥ ꯀꯩꯅꯣꯃ ꯇꯧꯕꯗꯣ ꯀꯥꯎꯔꯦ ꯉꯥ ꯑꯃ ꯇꯧꯔꯒ ꯄꯥꯏꯔꯁꯨ ꯃꯨꯟꯕ ꯉꯥꯗꯣ ꯈꯪꯉꯦꯀꯣ ꯑꯃ
ꯎꯨꯝ
ꯑꯥ ꯈꯠ ꯈꯥꯖꯤꯡꯗꯣ
ꯍꯣꯏ ꯈꯪꯉꯤ ꯈꯪꯉꯤꯅꯦ
ꯑꯗꯨ ꯈꯥꯖꯤꯡꯗꯨꯗꯤꯀꯣ ꯑꯩꯈꯣꯏ ꯃꯇꯝꯗ ꯈꯖꯤꯡꯗꯣ ꯅꯨꯡ ꯃꯆꯥ ꯃꯆꯥꯗꯒꯤ ꯑꯩꯈꯣꯏꯅ ꯑꯗꯨꯝ ꯂꯧꯈꯠꯂꯅꯤꯕ ꯑꯗ ꯈꯖꯤꯡ ꯃꯆꯥ ꯃꯆꯥꯗꯨ ꯐꯥꯔꯒ ꯈꯨꯠꯇ ꯐꯥꯔꯒ ꯃꯨꯟꯍꯜꯂꯒ ꯆꯥꯕꯒꯨꯝꯕ ꯌꯥꯝ ꯅꯨꯡꯉꯥꯏꯔꯛꯑꯦꯗ ꯍꯥꯎꯗꯤ ꯑꯗꯨꯝ ꯍꯥꯎꯋꯦꯕ
ꯍꯣꯏ ꯀꯩꯅꯣ ꯉꯥ ꯅꯨꯡꯗ ꯊꯥꯎ ꯈꯔ ꯍꯩꯖꯜꯂꯒ ꯃꯩ ꯇꯧꯔꯒ ꯊꯣꯡꯕ ꯅꯨꯡꯗ ꯀꯩꯅꯣ ꯌꯥꯏꯔꯒ ꯆꯥꯕꯗꯨ ꯆꯥꯈ꯭ꯔꯕ
ꯀꯃꯥꯏꯟ ꯆꯥꯗꯣꯏꯅꯣ
ꯅꯨꯡ ꯅꯨꯡꯗꯀꯣ ꯇꯨꯔꯦꯟꯒꯤ ꯅꯨꯡ ꯅꯨꯡ ꯑꯄꯥꯛꯄꯗ ꯃꯩ ꯃꯩ ꯍꯧꯔꯅꯤꯗꯅ ꯃꯩ ꯀꯩꯅꯣ ꯁꯦꯝꯂꯒ ꯀꯩꯅꯣ ꯊꯥꯎ ꯈꯤꯇꯪ ꯍꯩꯖꯤꯜꯂꯒ ꯁꯨꯃꯥꯏꯅ ꯀꯩꯔ ꯀꯩꯅꯣ ꯇꯧ ꯇꯥꯎꯔꯒ ꯆꯥꯕꯀꯣ ꯑꯁ ꯑꯗꯨꯁꯨ ꯍꯥꯎ ꯌꯥꯝ ꯍꯥꯎꯋꯤꯅꯦ ꯑꯈꯣꯏꯅ ꯈꯟꯕ ꯋꯥꯅꯤꯕ ꯅꯨꯡꯗꯣ
ꯍꯣꯏ
ꯅꯨꯡꯗꯣ ꯃꯩ ꯌꯥꯏꯔꯗꯤ ꯐꯖꯅ ꯁꯥꯔꯛꯀꯦꯕꯀꯣ ꯑꯗꯨꯒꯤ ꯃꯊꯟꯗ ꯐꯖꯅ ꯅꯨꯡꯗꯨ ꯐꯖꯅ ꯆꯥꯝꯗꯤ ꯆꯥꯝꯊꯣꯛꯑꯒ ꯇꯧꯒꯗꯕꯅꯤ
ꯑꯣ ꯑꯩꯈꯣꯏꯁꯨ ꯑꯗꯨꯃꯥꯏꯅ ꯍꯥꯏꯔꯒ ꯑꯩꯈꯣꯏ ꯈꯨꯟꯒꯤ ꯃꯥ ꯑꯩꯈꯣꯏꯗꯣ ꯈꯨꯟꯗꯣ ꯃꯊꯥꯛ ꯑꯗꯨꯒ ꯂꯣꯛꯇꯣ ꯃꯈꯥꯅꯤꯅ
ꯎꯝ
ꯑꯗꯨꯒꯤ ꯑꯗꯨꯒꯤ ꯂꯣꯛꯀꯤ ꯃꯅꯥꯛꯇ ꯅꯨꯡ ꯑꯆꯧꯕ ꯂꯩꯔꯒ ꯇꯦꯡꯀꯣꯠ ꯃꯥꯟꯕ ꯅꯨꯡ ꯂꯩꯌꯦꯕꯀꯣ ꯑꯗꯨꯗ ꯑꯩꯈꯣꯏ ꯏꯃꯥꯟꯅꯕꯤ ꯃꯔꯤ ꯃꯉꯥꯁꯦ ꯇꯦꯡꯀꯣꯠ ꯄꯨꯗꯕꯤꯗ ꯄꯤꯔꯨꯛ ꯂꯧꯕ ꯆꯠꯂꯅꯤ ꯂꯧꯕ ꯆꯠꯂ‍ ꯑ ꯅꯨꯡ ꯑꯃ ꯄꯥꯏꯔꯒ ꯃꯦꯠ ꯃꯦꯠꯂꯒ ꯁꯤꯡꯖꯨꯒꯨꯝꯕ ꯆꯥꯕꯅꯦ ꯑꯁ ꯌꯥꯝ ꯅꯨꯡꯉꯥꯏꯌꯦ ꯑꯗꯨ ꯃꯇꯝꯅꯁꯨ ꯌꯦꯔꯨꯝꯗꯣ
ꯎꯝ
ꯑꯩꯔꯨꯝꯁꯨ ꯌꯥꯝ ꯇꯥꯡꯉꯦꯕꯀꯣ ꯑꯗꯨ ꯃꯇꯝꯗ ꯍꯥꯏꯕꯗꯤ ꯑ ꯄꯥꯛ ꯑꯉꯥꯡ ꯑꯣꯏꯕꯒꯤ ꯄꯥꯛ ꯂꯩꯕ ꯉꯝꯗꯦꯕ ꯑꯗꯨ ꯏꯆꯦꯒ ꯏ ꯏꯆꯦꯒꯤ ꯃꯃꯥꯟꯅꯕꯤ ꯈꯔ ꯌꯥꯎꯋꯦꯕꯀꯣ ꯃꯣꯏꯅ ꯑꯩꯈꯣꯏꯕꯨꯠꯁꯦ ꯑꯗꯨꯒꯨꯝꯕ ꯆꯥꯔꯨꯁꯦ ꯈꯣꯠꯂꯨꯁꯦ ꯍꯥꯏꯔ ꯀꯧꯔꯅꯤꯀꯣ ꯑꯗꯨ ꯌꯦꯔꯨꯝ ꯆꯥꯔꯝꯗꯥꯏꯗꯤ ꯑꯉꯥꯡ ꯅꯣꯏ ꯆꯥꯕ ꯌꯥꯗꯦ ꯍꯥꯏꯅ ꯑꯍꯟ ꯈꯛꯇ ꯌꯦꯔꯨꯝ ꯆꯥꯔ ꯑꯗꯨꯝ ꯇꯧꯕ ꯑꯩ ꯅꯤꯡꯁꯤꯡꯉ ꯁꯥꯎꯅꯤꯡꯕ ꯁꯤꯗꯤ
ꯎꯝ
ꯇꯧꯕꯅꯦ ꯃꯣꯏ ꯌꯥꯝꯅ
ꯅꯣꯏ ꯅꯣꯏꯔꯣꯝꯒꯤ ꯑꯩ ꯅꯣꯏꯔꯣꯝꯒꯤ ꯅꯨꯄꯤ ꯑꯃ ꯄꯥ꯭ꯔꯠ ꯀꯌꯥ ꯑꯣꯏꯖꯥꯂꯥ ꯈꯪꯗꯦ ꯏꯆꯦ ꯏꯆꯦ ꯑꯆꯥꯎꯕꯒ ꯃꯥ ꯃꯕꯥꯅꯤ ꯌꯥꯝ ꯇꯤꯟꯅꯕ ꯑꯃ ꯂꯩꯌꯦ
ꯑꯣ
ꯗꯤ ꯌꯨꯝ ꯄꯥꯜꯂꯝꯃꯅꯤ ꯑꯗꯨ ꯑꯩꯈꯣꯏ ꯈꯨꯟꯗꯁꯨ ꯂꯥꯛꯑꯦꯕꯧ
ꯍꯣꯏ
ꯏꯆꯦ ꯑꯆꯥꯎꯕꯩ ꯏꯆꯦ ꯑꯆꯥꯎꯕꯤ ꯑꯃ ꯂꯩꯌꯦꯕꯀꯣ ꯑꯗꯨ ꯈ꯭ꯋꯥꯏꯗꯒꯤ ꯑꯍꯟ ꯏꯆꯦꯗꯣ ꯃꯥꯒ ꯅꯣꯏ ꯃꯣꯏꯒ ꯂꯣꯏꯅꯕ ꯅꯣꯏꯔꯣꯝꯗꯒꯤ ꯑꯃ ꯂꯩꯔꯝꯕꯅꯤ ꯑꯩ ꯄꯥꯗꯤ ꯈꯪꯗꯕꯀꯣ
ꯍꯣꯏ
ꯍꯧꯖꯤꯛꯇꯤ ꯏꯆꯦꯁꯨ ꯂꯨꯍꯣꯡ ꯈ꯭ꯔꯦ ꯃꯥꯁꯨ ꯃꯥꯁꯨ ꯂꯨꯍꯣꯡꯂꯝꯅꯤ ꯍꯧꯖꯤꯛꯇꯤ
ꯍꯣꯏ ꯑꯍꯟ ꯑꯣꯏꯔꯝꯅꯤ ꯍꯣꯡꯉꯝꯃꯅꯤ
ꯎꯝ
ꯑꯦꯁ ꯑꯩꯈꯣꯏ ꯈꯨꯂꯣꯝꯗꯤ ꯂꯣꯛ ꯍꯧꯖꯤꯛꯀꯥꯟꯕꯨꯗꯤ ꯉꯥꯏ ꯄꯥꯛ ꯂꯩꯇ꯭ꯔꯦꯕꯀꯣ
ꯅꯍꯥꯟ ꯅꯍꯥꯟ ꯅꯣꯏꯔꯣꯝꯗ ꯂꯦꯟꯁ꯭ꯂꯥꯏꯠ ꯑꯆꯧꯕ ꯇꯥꯕꯗꯣ ꯈꯪꯕ꯭ꯔꯣ
ꯍꯣꯏ ꯍꯣꯏ ꯈꯪꯉꯦ
ꯑꯗꯨ ꯃꯇꯝ ꯑꯁ ꯀꯤꯕꯨ ꯀꯤ ꯀꯤꯌꯦ ꯌꯦꯡꯉꯨꯕꯗꯀꯣ
ꯑꯩꯗꯤ ꯑꯗꯨ ꯃꯇꯝꯗ ꯈꯨꯂꯩ ꯈꯨꯟꯗ ꯂꯩꯇꯦ
ꯑꯩꯖꯤ ꯑꯗꯨꯝ ꯑꯁꯣꯝꯗꯒꯤ ꯒꯥꯔꯤ ꯇꯣꯡꯔꯒ ꯂꯥꯛꯄꯗ ꯎ ꯌꯦꯡꯕꯀꯣ ꯑꯁ ꯑꯁꯤꯗꯅꯤꯅꯦ ꯃꯣꯏꯅ ꯀꯩꯅꯣ ꯂꯦꯟꯁ꯭ꯂꯥꯏꯠ ꯑꯆꯧꯕ ꯇꯥꯈꯤꯕꯗꯣ ꯍꯥꯏꯅ ꯌꯦꯡꯕ
ꯍꯣꯏ
ꯏꯁ ꯀꯤꯗꯤ ꯀꯤ ꯀꯤꯕꯖꯥꯠꯅꯤꯍꯦ ꯃꯤ ꯈꯨꯁꯤꯗꯨꯒ ꯑꯁ
ꯑꯩꯈꯣꯏ ꯈꯨꯟꯗꯣ ꯍꯧꯖꯤꯛ ꯑꯗꯨꯒꯨꯝꯕ ꯇꯥꯗ꯭ꯔꯤꯉꯩꯗ ꯍꯥꯏꯕꯗꯤ ꯃꯇꯝ ꯊꯥꯏꯅꯩ ꯃꯇꯝꯗꯤ ꯀꯔꯤ ꯌꯥꯝ ꯇꯧ ꯌꯥꯝ ꯐꯔꯝꯃꯦꯕꯖꯦ ꯉꯥꯗꯕꯨ ꯑꯣꯏꯔꯣ ꯀꯔꯤꯗꯕꯨ ꯑꯣꯏꯔꯣ ꯑꯗꯨꯝ ꯐꯪꯉꯝꯃꯦꯕ ꯏꯁ ꯃꯤ ꯀꯥꯏꯗ ꯇꯝꯄꯥꯛꯇ ꯂꯩꯕ ꯃꯤꯁꯤꯡꯁꯨ ꯌꯥꯝ ꯂꯥꯛꯑꯒ ꯉꯥ ꯐꯥꯔꯒ ꯑꯩꯈꯣꯏ ꯈꯨꯟꯒꯤ ꯉꯥꯁꯨ ꯃꯤꯅ ꯍꯥꯏꯕꯅꯦ ꯑꯩꯈꯣꯏ ꯈꯨꯟꯗꯣ ꯁꯥꯗ꯭ꯔꯥ
ꯎꯝ
ꯅꯣꯏꯔꯣꯝꯒ ꯃꯅꯨꯡꯔꯣꯝꯒꯗꯤ ꯈꯔ ꯈꯦꯠꯅꯕꯅꯦꯕ ꯑꯩꯈꯣꯏ ꯈꯨꯟꯒꯤ ꯉꯥꯅ ꯉꯥ ꯃꯤꯅ ꯍꯥꯏꯕꯅꯦꯕ ꯈꯔ ꯊꯨꯝꯃꯦ ꯍꯥꯎꯋꯦ ꯀꯥꯏꯅ ꯍꯥꯏꯅ ꯅꯦꯕ ꯅꯨꯡꯁꯥ ꯀꯟꯕꯒꯤ ꯑꯗꯨꯏ ꯑꯁ ꯑꯗꯨꯒꯤ ꯃꯤꯅ ꯑꯩꯈꯣꯏ ꯈꯨꯂꯣꯝꯗ ꯉꯥ ꯐꯥꯕ ꯌꯥꯝ ꯂꯥꯛꯄꯅꯦ
ꯑꯣ ꯍꯧꯖꯤꯛꯇꯤꯀꯣ ꯃꯇꯝꯒꯤ ꯃꯇꯨꯡ ꯏꯟꯅ ꯔꯦꯜꯋꯦ ꯂꯥꯛꯄꯗꯒꯤꯗꯤ ꯃꯣꯏꯒꯤ ꯀꯦꯃꯤꯀꯦꯜ ꯌꯥꯝ ꯁꯤꯖꯤꯟꯅꯕꯅꯤꯅ ꯁꯥ ꯉꯥꯁꯨ ꯀꯌꯥꯕ ꯃꯔꯥꯡ ꯀꯥꯏꯗ꯭ꯔꯦꯅꯦ
ꯑꯗꯨꯅꯦ ꯑꯩꯈꯣꯏ ꯈꯨꯂꯣꯝꯁꯨ ꯑꯁ ꯉꯥ ꯐꯥꯕꯗꯪ ꯑꯣꯏꯔꯁ ꯑꯩ ꯊꯥꯏꯅꯗꯤ ꯑ ꯃꯥꯏꯔꯦꯟ ꯅꯣꯏꯁꯨ ꯇꯧꯔꯛꯄ꯭ꯔꯣ ꯑꯉꯥꯡ ꯌꯥꯝ ꯑꯣꯏꯔꯤꯉꯩꯗ ꯃꯥꯏꯔꯦꯟ ꯄꯥꯏꯔ ꯄꯤꯛꯅꯤꯛꯀ ꯆꯠꯄꯅꯦ ꯑꯩꯈꯣꯏꯗꯤ
ꯎ ꯄꯤꯅꯤꯛꯇꯤ ꯄꯤꯛꯅꯤꯛꯇꯤ ꯌꯥꯝ ꯇꯧꯋꯦ
ꯑꯩꯈꯣꯏꯁꯨ ꯑꯩꯈꯣꯏꯁꯨꯅꯦ ꯏꯆꯦꯈꯣꯏꯒꯤ ꯀꯩꯅꯣ ꯃꯣꯏ ꯇꯤꯟꯅꯕ ꯈꯔꯒ ꯑꯩꯈꯣꯏꯒ ꯗꯨꯝ ꯍꯥꯏꯕꯗꯤꯀꯣ ꯀꯔꯤ ꯕꯤꯠꯇꯅꯣ ꯈꯪꯗꯦ ꯌꯨꯝꯗꯁꯨ ꯆꯥꯕ ꯌꯥꯏꯌꯦꯅ ꯃꯥꯏꯔꯦꯟꯕꯨꯗꯤ
ꯎꯝꯍꯨꯝ
ꯑꯗꯨ ꯃꯥꯏꯔꯦꯟ ꯃꯆꯥ ꯃꯆꯥꯗꯣ ꯌꯨꯝ ꯌꯨꯝꯗ ꯂꯧꯕ ꯆꯠꯂꯒ ꯃꯥꯏꯔꯦꯟ ꯃꯆꯥꯗꯣ ꯊꯥꯎ ꯉꯥꯎꯔꯒ ꯄꯤꯀꯤꯅꯤꯛ ꯑꯣꯏꯅ ꯆꯠꯂꯒ ꯂꯦꯜꯂ ꯂꯩꯔꯝꯃꯦ ꯈꯜꯂ ꯌꯥꯝ ꯅꯣꯛꯅꯤꯡꯉꯦ
ꯎꯝ
ꯀꯔꯤ ꯀꯔꯤ ꯅꯨꯡꯉꯥꯏꯖꯕ꯭ꯔꯣ ꯈꯪꯗꯦ
ꯁꯨꯝ ꯃꯄꯥꯟꯗ ꯑꯇꯣꯞꯄ ꯑ ꯀꯩꯅꯣ ꯖꯒꯥ ꯍꯣꯡꯂꯒ ꯑꯇꯣꯞꯄ ꯃꯐꯝꯗ ꯆꯠꯂꯒ ꯆꯥꯕꯁꯦ ꯌꯥꯝ ꯍꯥꯎꯋꯦꯕ
ꯎꯝ ꯅꯣꯏꯁꯨ ꯇꯧꯗ꯭ꯔꯣꯅꯦ ꯑꯗꯨꯒꯨꯝꯕ
ꯍꯣꯏꯁ ꯌꯥꯝ ꯇꯧꯔ ꯑꯩꯈꯣꯏꯗꯤ ꯑꯗꯨ ꯈꯛꯇ ꯅꯠꯇꯅꯦ ꯄꯥꯔꯇꯤꯁꯨ ꯌꯥꯝ ꯇꯧꯔꯛꯏꯅꯦ ꯍꯥꯎ ꯍꯥꯎꯕ ꯄꯨꯔꯒ ꯃꯐꯝ ꯐꯖ ꯐꯖꯕꯗ ꯇꯠꯂꯒꯀꯣ ꯇꯧꯔꯛꯑꯦꯕ
ꯑ
ꯑꯩꯅ ꯃꯦꯇ꯭ꯔꯤꯛ ꯑꯩꯅ ꯍꯣꯏ ꯑꯩꯅ ꯃꯦꯇ꯭ꯔꯤꯛ ꯊꯥꯔꯝꯗꯥꯏꯗ ꯑꯩꯅ ꯃꯦꯇ꯭ꯔꯤꯛ ꯊꯥꯔꯝꯗꯥꯏꯗ ꯀꯩꯅꯣ ꯁꯣꯝꯗ ꯂꯩꯌꯦꯕꯀꯣ ꯈꯔ ꯑꯩ ꯀꯣꯆꯤꯡ ꯑꯦꯛꯁꯇ꯭ꯔꯥ ꯑꯦꯛꯁꯇ꯭ꯔꯥ ꯀꯣꯆꯤꯡ ꯇꯧꯔꯒ ꯂꯩꯕꯗꯣ ꯑꯗꯨꯃꯥꯏꯅ ꯂꯩꯕ ꯃꯇꯝꯗ ꯏꯃꯥꯟꯅꯕꯁꯤꯡꯁꯦ ꯑꯩꯅ ꯕꯣꯜ ꯁꯥꯟꯅꯕꯗ ꯀꯃꯟ ꯒ꯭ꯔꯥꯎꯟꯗꯨꯗ ꯕꯣꯜ ꯁꯥꯟꯅꯕꯗ ꯃꯣꯏ ꯂꯥꯛꯄ ꯚꯥꯏ ꯉꯁꯤꯗꯤ ꯉꯁꯤꯗꯤ ꯀꯣꯏꯕ ꯆꯁꯦ ꯑꯁꯣꯝꯗ ꯀꯩꯅꯣ ꯀꯩ ꯀꯩꯅꯣ ꯆꯥꯕ ꯊꯛꯄ ꯌꯥꯕ ꯈꯔ ꯇꯧꯁꯤ ꯍꯥꯏꯅ ꯀꯧꯔꯛꯄꯀꯣ ꯑꯩꯁꯨ ꯃꯣꯏꯁꯨ ꯊꯦꯡꯅꯗꯕ ꯀꯨꯏꯈ꯭ꯔꯕꯀꯣ ꯑꯁ ꯉꯁꯤꯗꯤ ꯉꯁꯤꯗꯤ ꯉꯁꯤꯅꯤꯍꯦ ꯍꯥꯏꯅꯀꯣ ꯄꯥꯛ ꯊꯦꯡꯅꯗꯕꯅꯤ ꯉꯁꯤꯗꯤ ꯀꯩꯅꯣ ꯇꯧꯁꯦ ꯍꯥꯏꯅ ꯁꯨꯃꯥꯏꯅ ꯇꯧꯔꯒ ꯆꯠꯂꯦꯕ ꯑꯗꯨꯗ ꯑꯥ ꯇꯨꯔꯦꯟ ꯃꯄꯥꯟꯗ ꯇꯨꯔꯦꯟ ꯇꯨꯔꯦꯟ ꯔꯣꯝꯗ ꯆꯠ ꯄꯀꯣ ꯑꯗꯨꯅ ꯐꯖꯅ ꯆꯥꯕ ꯊꯛꯄ ꯇꯧꯔꯒ ꯂꯥꯛꯄ ꯀꯥꯟꯗ ꯈꯣꯏꯒꯤ ꯑꯣꯖꯥ ꯎꯕ ꯋꯥꯅꯤꯗ ꯑꯁ ꯑꯩꯅ ꯑꯗꯨꯗ ꯂꯣꯠꯄꯁꯦ ꯑꯩꯅ ꯑꯗꯨꯗ ꯂꯣꯠꯄꯁꯦ ꯄꯨꯔꯥ ꯒ꯭ꯌꯥꯟ ꯇꯥꯕ ꯃꯤ ꯑꯃꯨꯛ ꯁꯥꯔꯒ ꯑꯣꯖꯥꯕꯨꯗꯤ ꯑꯩꯕꯨ ꯎꯗꯦꯕꯀꯣ ꯑꯩꯅꯗꯤ ꯑꯣꯖꯥꯕꯨꯗꯨ ꯖꯥꯕꯗꯨ ꯎꯕ ꯂꯝꯕꯤꯗ ꯋꯥꯔꯤ ꯁꯥꯟꯅꯔꯒ ꯂꯩꯔꯝꯕ ꯖꯥꯠꯅꯤꯍꯦ ꯫ ꯑꯩꯁꯨ ꯉꯁꯥꯏꯗꯒꯤ ꯌꯥꯝ ꯉꯥꯎꯔꯒ ꯂꯥꯛꯈ꯭ꯔꯕꯅꯦꯕꯀꯣ꯫ ꯈꯣꯏꯗꯣ ꯑꯁ ꯍꯧꯖꯤꯛꯗꯤ ꯎꯖꯥ ꯂꯩꯌꯦ ꯍꯥꯏꯅꯒꯣ ꯫
ꯗꯨ ꯒꯌ꯭ꯥꯟ ꯭ ꯇꯥꯕ ꯃꯨꯛ ꯁꯥꯔꯤꯅꯦꯕ꯫
ꯒ꯭ꯌꯥꯟ ꯇꯥ ꯒ꯭ꯌꯥꯟ ꯐꯖꯅ ꯇꯥꯕ ꯃꯑꯣꯡꯗ ꯇꯧꯔꯒ꯫ ꯈꯨꯠꯀ ꯁꯨꯃꯥꯏꯅ ꯄꯥꯏꯔꯒꯒꯣ ꯈꯨꯠꯀ ꯑꯅꯤꯃꯛꯇꯣ ꯄꯨꯟꯁꯤꯜꯂꯒ꯫ ꯌꯥꯝ ꯗꯤꯁꯤꯄ꯭ꯂꯤꯟ ꯂꯩꯕꯅ ꯑꯉꯥꯡꯒꯤ ꯃꯇꯧ ꯇꯝꯃꯒ ꯂꯥꯛ ꯑ ꯀꯩꯅꯣ ꯆꯠꯄꯅꯤꯅꯦ꯫
ꯑꯩꯈꯣꯏꯁꯨ ꯊꯥꯏꯅ ꯑꯥ ꯃꯈꯥꯔꯣꯝꯒꯤ ꯊꯔꯣꯏ ꯃꯆꯥ ꯃꯆꯥ ꯂꯥꯛꯄꯗ ꯂꯩꯕꯗꯣ ꯈꯪꯕ꯭ꯔꯥ꯫
ꯎꯝ
ꯑꯗꯨꯗ ꯑꯈꯣꯏꯁꯨ꯫ ꯏꯃꯥꯟꯅꯕ ꯑꯅꯤ ꯍꯨꯝꯒ ꯑꯗꯨꯝ ꯊꯥꯔꯣꯏꯒꯨꯝꯕ ꯈꯨꯜꯂꯒ ꯅꯨꯡꯗꯥꯡꯗ ꯊꯧꯔꯣꯏꯒꯨꯝꯕ ꯊꯣꯡ ꯌꯥꯝ ꯆꯥꯏꯌꯦ ꯑꯗꯤ ꯉꯥꯒꯨꯝꯕꯁꯨ ꯉꯥ ꯁꯨ ꯐꯥꯏꯌꯦ ꯀꯔꯤ ꯀꯔꯤꯅꯣ ꯌꯥꯝ ꯇꯧꯋꯦ ꯑꯗꯨꯒꯀꯣ ꯑꯁ꯫ ꯑꯩꯈꯣꯏꯅ ꯆꯥꯕ ꯌꯥꯕ ꯀꯔꯤ ꯍꯩꯒꯨꯝꯕ ꯑꯣꯏꯔꯣ ꯀꯔꯤ ꯑꯣꯏꯔꯣ ꯫ ꯄꯩ ꯄꯩꯔꯒ ꯈꯪꯗꯦ ꯑꯗꯨ ꯃꯇꯝꯗꯤ ꯁꯤꯟꯗꯕ꯭ꯔꯥ ꯈꯪꯗꯦ꯫ ꯃꯔꯨꯗꯣ ꯀꯅꯥꯅ ꯍꯦꯟꯅ ꯆꯥꯕ ꯉꯝꯕ꯭ꯔꯥ ꯀꯥꯏꯅ ꯇꯥꯕ꯭ꯔꯣ꯫
ꯎꯝ ꯇꯥꯏꯌꯦ꯫
ꯃꯔꯨ ꯑꯍꯥ ꯃꯪꯒꯦ ꯃꯔꯨꯗꯣ꯫
ꯎꯝ
ꯇꯤ ꯄꯨꯛ ꯐꯠꯇꯦꯅ ꯀꯔꯤ ꯕꯤꯠꯇꯅ꯫ ꯍ ꯐꯠꯇꯦ ꯍꯥꯏꯅ ꯈꯪꯅ ꯈꯪꯅ ꯀꯅꯥꯅ ꯍꯦꯟꯅ ꯆꯥꯕ ꯉꯝꯕ꯭ꯔꯥ ꯍꯥꯏꯅ ꯀꯥꯏꯅ ꯫ ꯆꯥꯔꯒ ꯂꯩꯕꯅꯦ꯫ ꯈꯣꯏꯗꯣ ꯑꯩ ꯈꯜꯂꯒ ꯑꯁ ꯑꯩꯈꯣꯏꯁꯦ ꯄꯡꯗꯤ ꯄꯡꯕꯖꯥꯠꯅꯤ ꯫ ꯀꯔꯤꯒꯤ ꯇꯃꯛ ꯇꯧꯔꯤꯅꯣ ꯈꯜꯂꯤꯅꯦ ꯍꯧꯖꯤꯛ꯫
ꯊꯥꯏꯅꯒꯤ ꯈꯪꯗꯕꯤꯗꯀꯣ ꯁꯨꯝ ꯏꯁꯥꯒꯤ ꯀꯩ ꯀꯩꯅꯣ ꯇꯧ ꯀꯩꯅꯣ꯫